ꯇꯔꯥꯕꯣ ꯏꯆꯦ ꯎꯝ ꯆꯥꯛ ꯆꯔꯕꯣ ꯀꯩ ꯍꯦꯟꯖꯥꯡ
ꯉꯁꯤꯗꯣ ꯑꯣ ꯌꯦꯟꯗꯦꯝꯅꯦ ꯍꯋꯥꯏ ꯀꯩ ꯀꯩꯀꯥ ꯇꯧꯔꯒ ꯃꯌꯥꯟ ꯃꯌꯥꯟ ꯇꯧꯔꯒ ꯏꯔꯣꯜꯂꯤ
ꯎꯝ ꯍꯥꯎꯕꯅꯤꯗ ꯏꯔꯣꯟꯕꯁꯤ ꯍꯧꯖꯤꯛꯀꯥꯟ ꯀꯥꯂꯦꯟ ꯑꯣꯏꯕꯅꯤꯅꯥ ꯑꯗꯨꯝ
ꯍꯥꯎꯋꯦ ꯑꯩꯗꯣ ꯉꯁꯥꯏ ꯍꯥꯏꯔꯛꯀꯦꯅ ꯇꯧꯔꯝꯃꯒꯅꯦ ꯍꯜꯂꯛꯄꯗꯨ ꯋꯥꯃꯟꯗꯅ ꯑꯩꯁꯦ ꯆꯥꯛ ꯆꯥꯔ ꯇꯨꯝꯃ ꯂꯩꯔꯝꯃꯦ ꯑꯗꯨꯒ ꯁꯟꯙꯌꯥ ꯋꯥꯏꯔꯝꯗ ꯃꯤꯀꯞ ꯊꯣꯛꯂꯛꯏ
ꯎꯝ ꯍꯨ ꯍꯨ ꯀꯥꯏꯗꯦꯗꯥ ꯀꯩꯁꯨ ꯑꯩꯖꯨ ꯑꯉꯥꯡ ꯁ꯭ꯀꯨ꯭ꯜ ꯍꯜꯂꯛꯑꯦ ꯍꯜꯂꯛꯑꯒ ꯑꯥ ꯏꯀꯨꯏ ꯀꯨꯏꯗꯅ ꯑꯗꯨꯝ ꯉꯁꯤ ꯂꯤꯂꯥ ꯑꯅꯤ ꯂꯩꯌꯦꯕ ꯀꯣ ꯌꯨꯝꯂꯣꯝꯗ ꯗꯣ ꯂꯤꯂꯥ ꯑꯃꯗꯤ ꯌꯦꯡꯉꯨꯔꯦ ꯑꯃꯁꯨ ꯁꯨ ꯌꯦꯡꯁꯦꯅ ꯍꯥꯏꯍꯧꯕꯅꯦ ꯑꯗꯣ ꯌꯦꯡꯉꯛꯇ꯭ꯔꯦ ꯍꯌꯦꯡ ꯑꯉꯥꯡ ꯁ꯭ꯀꯨꯟ ꯀꯥꯕ ꯍꯧꯔꯦ ꯔꯦ ꯉꯁꯤꯗꯒꯤ ꯁ꯭ꯀꯨꯜ ꯀꯥꯕ ꯍꯧꯔꯕꯅꯤꯅ ꯍꯌꯦꯡ ꯆꯥꯛ ꯄꯤꯖꯔ ꯆꯠꯍꯜꯂꯦꯕ ꯄꯨꯡ ꯑꯃ ꯃꯈꯥꯏ ꯁ꯭ꯋꯥꯏꯗ ꯌꯧꯔꯛꯑꯦ ꯃꯣꯏ ꯌꯨꯝ ꯌꯧꯔꯄꯗ ꯑꯗꯨꯅ ꯑꯌꯨꯛꯇ ꯆꯥꯛ ꯄꯤꯖꯔ ꯊꯥ ꯗ꯭ꯔꯒꯗꯤ ꯋꯥꯅꯦꯅ ꯄꯨꯡ ꯃꯔꯤ ꯃꯈꯥꯏ ꯁ꯭ꯋꯥꯏꯗ ꯍꯧꯒꯠꯇ ꯌꯥꯟ ꯅꯠꯔꯗꯤ ꯅꯪꯗꯦꯕ ꯑꯗꯨꯗꯨꯒꯤ ꯌꯦꯡꯉꯔꯣꯏꯗ ꯑꯃꯗꯤ ꯑꯃ ꯌꯦꯡꯁꯤ ꯃꯉꯥꯏꯔꯦꯗ ꯑꯩꯁꯨ ꯑꯗꯨꯝ ꯍꯜꯂꯛꯑꯦ ꯏꯃꯥꯅꯕꯨꯗꯤ ꯌꯦꯡꯊꯣꯛꯈ꯭ꯔꯣ ꯆꯥꯛꯇꯣ ꯆꯥꯊꯣꯛꯑꯒ ꯑꯗꯨꯝ ꯍꯜꯂꯣꯅ ꯅꯕꯨꯗꯤ ꯍꯥꯏꯍꯧꯕꯅꯦ ꯑꯩ ꯇꯟꯂꯕꯥ
ꯍꯧꯖꯤꯛꯀꯥꯟꯁꯦ ꯂꯤꯂꯥꯁꯦ ꯈꯔ ꯈꯔ ꯑꯃꯨꯛ ꯁꯥꯟꯅꯕ ꯍꯧꯔꯦ
ꯎꯝ ꯎꯝ
ꯑꯃꯨꯛ ꯂꯦꯞꯄꯨꯔꯕꯅꯤ ꯏꯔꯥꯡ ꯂꯩ ꯏꯔꯥꯡ ꯂꯩꯌꯦꯅ
ꯎꯝ ꯂꯤꯂꯥ ꯑꯃ ꯍꯧꯗ꯭ꯔꯤꯕ ꯃꯥꯜꯂꯦ
ꯑꯥ ꯆꯨꯝꯅ ꯁꯨꯝ ꯁꯥꯟꯅꯩꯔꯥ ꯅꯠꯇ꯭ꯔꯒ ꯁꯨꯝ ꯑꯗꯒꯤꯗꯤ ꯕꯥꯔꯗꯦꯒꯨꯝꯕ
ꯀꯩꯅꯣꯒꯤ ꯑꯈꯣꯏꯒꯤ ꯍꯅꯨ ꯕꯤ ꯃꯔꯨꯞ ꯍꯥꯏꯒꯗ꯭ꯔꯥ ꯑꯍꯜ ꯃꯔꯨꯞ ꯍꯥꯏꯒꯗ꯭ꯔꯥ ꯀꯃꯥꯏꯅ ꯍꯥꯏꯗꯣꯏꯅꯣ ꯈꯪꯗꯦ ꯑꯃ ꯂꯩꯌꯦꯕꯀꯣ ꯑꯈꯣꯏꯒꯤ ꯀꯨꯝꯃꯒꯤ ꯑꯗꯨꯝ ꯌꯥꯎꯁꯪꯗ ꯀꯩꯗ ꯁꯦꯟ ꯈꯥꯏ ꯆꯠꯄ ꯈꯣꯠꯄ ꯑꯗꯨꯝ ꯇꯧꯔꯒ ꯑꯗꯨꯗꯨꯒꯤ ꯃꯣꯏꯒꯤ ꯑꯅꯤꯃꯛꯁꯦ ꯍꯟꯅꯨꯕꯤ ꯃꯔꯨꯞꯀꯤ ꯉꯥꯛꯇꯥ ꯑꯣꯏꯕ ꯀꯨꯏꯔꯦꯕ ꯃꯣꯏꯅ ꯇꯧꯈꯠꯂꯛꯇ꯭ꯔꯤꯁꯦ ꯏꯔꯥꯡꯅꯤ ꯏꯔꯥꯡꯅꯤ ꯂꯥꯜꯅꯤ ꯂꯥꯜꯅꯤ ꯀꯣꯔꯣꯅꯥꯅꯤ ꯇꯧꯔ ꯁꯨꯛꯇꯧ ꯇꯧꯗꯔ꯭ꯦꯗꯅ ꯑꯗꯥ ꯍꯟꯗꯛ ꯇꯧꯕꯩ ꯈꯨꯗꯣꯡꯆꯥꯕ ꯐꯪꯉꯤꯉꯩꯁꯤꯗꯅ ꯑꯅꯤ ꯇꯧꯁꯟ ꯌꯥꯠꯅꯤ ꯃꯣꯏꯁꯦ ꯑꯗꯣ ꯅꯣꯡꯃ ꯀꯥꯟꯅ ꯅꯣꯡꯃ ꯀꯥꯟꯅ ꯇꯧꯔꯗꯤ ꯐꯕ ꯑꯃꯨꯛꯇꯪꯗ ꯑꯅꯤ
ꯑꯥꯎ
ꯍꯥꯏꯗꯤ ꯆꯥꯛ ꯏꯁꯤꯡ ꯆꯥꯕ ꯊꯛꯄꯥ ꯀꯩꯀꯥ ꯇꯧ ꯅꯕꯥ
ꯎꯝ ꯎꯝ ꯎꯝ ꯈꯔ ꯑꯗꯨꯝ ꯈꯨꯌꯧꯅꯕꯤꯗꯣ
ꯎꯝ
ꯑꯗꯨ ꯑꯗꯨꯝ ꯑꯣꯏꯌꯦꯕ ꯃꯣꯏꯗꯤ ꯎꯝ ꯈꯣꯏ ꯁꯅꯥ ꯂꯣꯏꯕꯗ ꯅꯨꯃꯤꯠ ꯇꯥꯔꯦ ꯄꯨꯡ ꯇꯔꯨꯛ ꯃꯈꯥꯏꯃꯨꯛ ꯇꯥꯔꯦꯕ ꯂꯤꯂꯥꯗꯨ ꯂꯣꯏꯕꯗ ꯁꯤꯗꯩ ꯍꯜꯂꯛꯑꯒ ꯆꯥ ꯑꯃꯨꯛ ꯊꯣꯡꯉꯦ ꯑꯗꯨꯗꯒꯤ ꯍꯧꯖꯤꯛ ꯑꯃꯨꯛ ꯂꯤꯂꯥ ꯍꯧꯗ꯭ꯔꯤꯖꯦ ꯑꯃꯨꯛ ꯌꯦꯡ ꯆꯠꯂꯨꯔꯣꯅꯦ
ꯃꯥꯅꯦ ꯍꯥꯌꯦꯒ ꯑꯃꯨꯛ ꯊꯦꯡꯗꯣꯏ
ꯍꯌꯦꯡ ꯑꯃꯨꯛ ꯊꯦꯡꯉ ꯅꯪꯉꯣꯏꯗꯣꯏꯅꯦ ꯑꯗꯨꯗꯅꯥ ꯑꯩꯅ ꯅꯦꯝꯃ ꯗꯤ ꯌꯦꯡ ꯆꯠꯈꯤ ꯃꯣꯏ ꯌꯦꯡꯅꯤꯅ ꯃꯃꯥꯟꯅꯕꯒꯩꯒ ꯇꯧꯔꯒ ꯌꯦꯡ ꯆꯠꯂꯔꯣꯏ ꯆꯠꯂꯨꯁꯤꯅ ꯍꯥꯏꯔꯝꯕꯅꯦ ꯋꯥꯔꯦꯗ ꯑꯩ ꯆꯠꯂꯔꯣꯏ ꯇꯨꯝꯁꯤꯠ ꯐꯥꯗ꯭ꯔꯒ ꯑꯩꯉꯣꯟꯗ ꯍꯦꯟꯅ ꯋꯥꯏ ꯑꯌꯨꯛ ꯉꯟꯇꯥ ꯃꯣꯏꯅꯗꯤ ꯗꯨꯝ ꯃꯣꯏꯗꯤ ꯑꯗꯨꯝ ꯇꯨꯝꯅꯤꯡ ꯃꯇꯝ ꯐꯥꯎ ꯇꯨꯝꯗꯣꯏꯅꯤꯗꯣ
ꯄꯅꯤꯅ ꯅꯪꯗꯤ ꯑꯃꯨꯛ ꯅꯪꯅꯕ ꯑꯃꯨꯛ ꯂꯣꯏ ꯍꯣꯠꯅꯗꯣꯏꯅꯦ
ꯎꯝ ꯑꯗꯒꯤꯅꯦ ꯃꯌꯥꯡꯗꯧꯅ ꯄꯥꯡꯍꯟ ꯄꯥꯡꯍꯟꯗꯧꯅ ꯏꯔꯨꯖꯕꯤ ꯆꯥꯛ ꯑꯗꯨꯏꯗꯤ ꯄꯨꯡꯗꯤ ꯐꯟ ꯆꯣꯡꯗꯔꯒ ꯆꯥꯛꯇꯣ ꯀꯤꯀꯤꯠ ꯅꯝꯖꯜꯂꯝꯃꯒ ꯀꯣꯟꯅ ꯏꯔꯨꯖ ꯌꯥꯕ ꯑꯣꯏꯗꯤ ꯐꯕ
ꯅꯠꯇꯕꯅꯤꯅ ꯏꯔꯨꯖ ꯃꯥꯏꯊ ꯑꯃꯨꯛ ꯇꯧꯔꯤꯉꯩ ꯍꯣꯠꯅꯔꯤꯉꯩ ꯈꯣꯠꯂꯤꯉꯩꯗꯗꯨꯝ ꯍꯦꯛꯇ ꯅꯪꯗꯦꯗ ꯊꯕꯛꯁꯦ ꯥ ꯆꯤꯟ ꯈꯛꯀꯤ ꯂꯥꯏ ꯂꯥꯏꯅ ꯍꯥꯏꯕ ꯑꯗꯨ ꯀꯣꯟꯅ ꯊꯕꯛ ꯑꯣꯏ ꯇꯧꯔꯀꯥꯟꯗꯅ ꯍꯦꯛꯇ ꯌꯥꯗꯕ ꯇꯧꯔꯤꯁꯦ ꯏꯆꯦ ꯊꯣꯏꯗꯣ ꯉꯁꯥꯏ ꯐꯣꯟ ꯇꯧꯔꯛꯑꯝꯃꯦ ꯎꯝ ꯁꯤ ꯁꯨꯝ ꯄꯥꯎ ꯐꯥꯎꯅꯕ꯭ꯔꯥ ꯍꯪꯉꯦ ꯑꯩꯅ ꯐꯥꯎ ꯅꯩ ꯋꯥꯔꯤꯒ ꯌꯥꯝ ꯁꯥꯟꯅꯩꯗ ꯑꯩꯗꯤ ꯃꯈꯜ ꯃꯈꯜ ꯑꯩꯈꯣꯏꯗꯤ ꯋꯥꯔꯤ ꯅꯨꯡꯉꯥꯏꯃꯟꯗꯅ ꯀꯥꯎꯒ꯭ꯔꯦ ꯒꯦꯅ ꯍꯥꯏꯌꯦꯕ ꯑꯗ ꯆꯦ ꯁꯣꯃꯣꯅ ꯋꯥꯔꯤ ꯊꯣꯛꯄꯅꯤ ꯁꯥꯟꯅꯧ ꯁꯥꯟꯅꯧ ꯋꯣꯌꯦ
ꯑꯩꯗꯤꯅꯦ ꯇꯨꯝꯃꯤꯉꯥꯏ ꯃꯥꯁꯨꯨꯝ ꯐꯣꯟ ꯇꯧꯔꯛ ꯔꯛꯑꯝꯃꯦ ꯑꯗꯨ ꯇꯨꯒꯦ ꯇꯨꯒꯦ ꯇꯧꯔꯒ ꯑꯗꯨꯝ ꯑ ꯃꯥꯏ ꯇꯥꯔꯨꯔꯒ ꯆꯥꯛ ꯊꯣꯡꯕꯒꯤ ꯇꯧꯅꯕꯗꯨꯗꯅꯦ ꯑꯗꯨꯝ ꯇꯧꯗ꯭ꯔꯕ
ꯎꯝ
ꯑꯗꯒꯤꯗꯤ ꯌꯨꯝꯒꯤ ꯑꯃꯨꯛ ꯃꯔꯤ ꯃꯔꯤ ꯐꯣꯟ ꯇꯧꯅꯔꯛꯄꯒ
ꯎꯝ ꯍꯣꯏ ꯌꯨꯝꯒꯤ ꯇꯧꯔꯛꯄ ꯇꯧꯗ ꯌꯥꯄꯣꯠꯇꯦ ꯀꯩ ꯍꯥꯏꯅꯤꯡꯉꯤꯅꯣꯅ ꯌꯕ ꯅꯠꯇꯦ
ꯄꯥꯏꯍꯧꯗ꯭ꯔꯝꯅꯤꯅ ꯄꯥꯈꯠꯄꯤꯅꯤ ꯃꯥꯅꯤ
ꯆꯥꯅꯤꯡꯕꯕꯨ ꯑꯣꯏꯔꯣ ꯊꯛꯅꯤꯡꯕꯕꯨ ꯑꯣꯏꯔꯣ ꯂꯝꯗ ꯂꯩꯕꯁꯤꯅꯦꯕ ꯌꯥꯝ ꯐꯔꯛ ꯇꯥꯏ ꯐꯔꯛ ꯇꯥꯏꯅꯦ ꯗꯤ ꯁꯨꯝ ꯑꯩꯈꯣꯏ ꯑ ꯏꯈꯪꯕ ꯈꯪꯅꯕ ꯃꯐꯝ ꯑꯣꯏꯕꯅꯤꯗ ꯅꯣꯏ ꯅꯆꯥ ꯅꯨꯄꯤꯗꯤ ꯑꯥꯗ ꯂꯩꯔꯒ ꯁꯨꯃꯥꯏ ꯁꯨꯃꯥꯏꯅ ꯇꯧꯋꯤꯅꯦ ꯍꯦꯛꯇ ꯇꯧꯗ꯭ꯔ ꯈꯖꯤꯛꯇꯪ ꯇꯧꯕꯗ ꯍꯦꯟꯅ ꯍꯦꯟ ꯍꯦꯟꯖꯤꯟꯕꯒꯤ ꯃꯑꯣꯡꯗꯣ ꯏꯆꯦ ꯅꯪꯁꯨ ꯇꯧꯕ ꯌꯥꯎꯔꯕ
ꯈꯤꯇꯪ ꯍꯦꯛ ꯃꯤ ꯌꯥꯎꯔꯒ ꯈꯤꯇꯪ ꯆꯠꯊꯣꯛ ꯈꯣꯇꯣꯛꯄ ꯊꯦꯡꯙ ꯑꯗꯨ ꯆꯠꯍꯧꯔꯦꯒ ꯑꯗꯨ ꯇꯧꯍꯧꯔꯦꯒ
ꯎꯝ ꯌꯨꯝꯗ ꯂꯩꯔꯒꯗꯤ ꯏꯃꯥꯅ ꯏꯄꯥꯅ ꯌꯥꯗꯅ ꯆꯠꯂꯤꯅꯤ ꯍꯥꯏꯔ ꯂꯣꯏꯔꯦ
ꯄꯟꯅꯦ
ꯑꯥꯗ ꯂꯩꯕꯁꯤꯅ ꯑꯃꯨꯛ ꯆꯥ ꯃꯌꯨꯝꯗ ꯂꯩꯇ꯭ꯔꯕꯅꯤꯅ ꯅ ꯃ ꯄꯥꯅ ꯁꯤꯗ ꯃꯥꯟꯗ꯭ꯔ ꯅꯥꯛꯇ ꯂꯩꯇ꯭ꯔꯕꯅꯤꯅ ꯀꯣꯢꯆꯠ ꯆꯠꯇꯅ ꯂꯩꯔꯦ ꯅ ꯍꯥꯏꯕꯅꯦ ꯈꯣꯏꯖꯨ ꯇꯧꯋꯦ ꯇ ꯇꯧ ꯍꯥꯏꯕꯗꯤ ꯑꯩꯈꯣꯏꯒꯤꯅ ꯑꯃꯨꯛ ꯏꯀꯨꯕꯣꯛ ꯍꯣꯏ ꯏꯅꯦꯝꯄꯣꯛ ꯍꯣꯏ ꯂꯩꯇꯕꯅꯤꯅ ꯈꯛꯇꯪ ꯉꯥꯡꯅꯤꯡꯕ ꯃꯤꯗꯤ ꯀꯩꯝ ꯇꯧꯖꯩ ꯍꯥꯏꯕ ꯑꯗꯨꯕꯨ ꯁ ꯁꯥꯎ ꯁꯥꯎꯅꯤꯡꯉꯛꯑꯒꯗꯤ ꯈꯨꯝꯃꯦ
ꯃꯥꯅꯤ ꯀꯔꯤ ꯑꯍꯦꯟꯕꯕꯨ ꯇꯧꯗꯣꯏꯅꯣ ꯍꯣꯏ ꯑꯇꯧꯕ ꯃꯤ ꯈꯥꯔꯅ ꯀꯩꯅꯣ ꯇꯧꯔꯒ ꯂꯣꯏꯅ ꯇꯧꯕꯗꯤ ꯅꯠꯇꯦꯗꯅ
ꯎꯝ
ꯑꯁ ꯑꯩ ꯉꯁꯥꯏ ꯁ ꯑꯦꯛꯖꯥꯝ ꯍꯜꯂꯛꯄꯗꯅꯦ
ꯎꯝ
ꯊꯧꯕꯥꯜ ꯕꯖꯥꯔꯗ ꯑꯝ ꯇꯣꯞꯁ ꯑꯃ ꯇꯨꯔꯝꯃꯦꯕ ꯃꯣꯏꯒꯤ ꯑꯥ ꯐꯤꯗꯣ ꯐꯦꯁꯟ ꯀ꯭ꯋꯤꯟꯗꯤ ꯅꯠ ꯅꯠꯇꯦ ꯃꯃꯤꯡꯗꯣ ꯈꯪꯗꯦ ꯊꯧꯕꯥꯜ ꯕꯖꯥꯔ ꯃꯅꯨꯡꯗ ꯑꯥ ꯑꯩꯗꯤ ꯄꯥꯛ ꯁꯨ ꯂꯥꯛꯇ꯭ꯔꯤꯝꯅꯤꯅ ꯈꯪꯗꯦ ꯉꯁꯤꯅ ꯑꯍꯥꯟꯕꯅꯦ ꯕꯖꯥꯔ ꯃꯅꯨꯡꯗ ꯃꯧ ꯑꯃ ꯇꯨꯏꯌꯦꯕ ꯉꯥ ꯀꯩꯀꯥ ꯌꯣꯟꯕꯗꯨ ꯗꯨꯗꯩ ꯆꯪꯁꯤꯜꯂꯒ
ꯎꯝ ꯎꯝ ꯑꯝ ꯃꯧ ꯃꯧ ꯁꯥꯕꯤꯗꯤ ꯅꯠꯇꯦꯀꯣ ꯂꯩꯁꯥꯕꯤ
ꯂꯩꯁꯥ ꯂꯩꯁꯥ ꯁꯨꯁꯃꯥ ꯍꯥꯏꯕ꯭ꯔꯥ ꯀꯩꯅꯣꯝ ꯍꯥꯏ ꯂꯩꯁꯥꯕꯤ ꯑꯝꯒ ꯃꯧ ꯑꯃꯒ ꯃꯧꯁꯤꯅ ꯇꯧꯔꯒ ꯂꯩꯁꯥꯕꯤꯁꯤꯅ ꯇꯨꯍꯟꯕ ꯃꯥꯜꯂꯦꯕ
ꯑꯗꯨꯗ ꯃꯣꯏ ꯈꯪꯅꯕꯅꯦꯗꯅ ꯇꯨꯒꯦꯅ ꯆꯪꯉꯦ ꯑꯗꯨꯒꯗꯤ ꯑꯁ ꯄꯩꯁꯥꯗꯣ ꯑꯩ ꯇꯨꯒꯦꯁꯨ ꯍꯥꯏꯗꯣꯛꯎꯒꯨꯝ ꯇꯧ ꯂꯨꯄꯥ ꯆꯃꯥꯄꯟꯕꯨ ꯍꯥꯏꯍꯧꯋꯦ ꯍꯥꯏꯕ
ꯄꯤ ꯍꯦꯟꯋꯥꯛ ꯎꯝ
ꯄꯩꯁꯥ ꯄꯤꯁꯜꯂꯝꯃꯕ꯭ꯔꯥ ꯍꯥꯏꯕ
ꯑꯥ ꯄꯩꯁꯥ ꯄꯤꯔꯝꯗ꯭ꯔꯤ ꯍꯦꯟꯋꯥꯛ ꯀꯩꯀꯥ ꯑꯝꯇ ꯌꯥꯎꯕ ꯅꯠꯇꯦꯕꯀꯣ ꯑꯩꯅ ꯄꯩꯁꯥꯗꯨꯗꯤ ꯂꯧꯕ ꯂꯥꯛꯄ ꯀꯥꯟꯗ ꯑꯣꯏꯅ ꯄꯤꯔꯒꯦ ꯑꯗꯨꯒ ꯍꯥꯏꯅꯔꯁꯦꯅ ꯑꯗꯨꯃꯥꯏꯅꯗꯤ ꯍꯥꯏꯔꯝꯃꯦ ꯈꯪꯗꯦ ꯇꯥꯎꯋꯣ ꯌꯥꯔꯛꯀꯗ꯭ꯔꯥ ꯌꯥꯔꯛꯑꯣꯏꯗ꯭ꯔꯗꯤ
ꯑꯗꯒꯤ ꯐꯤꯗꯣ ꯏꯆꯦꯅ ꯈꯟꯕ꯭ꯔꯣ
ꯑꯥ ꯃꯣꯏꯒꯤ ꯐꯤꯗꯨ ꯃꯣꯏꯒꯤ ꯂꯍꯦꯡꯒꯥꯥ ꯍꯥꯏꯕ꯭ꯔꯣ ꯑꯥꯂꯁꯀꯥ ꯍꯥꯏꯕ꯭ꯔꯣ
ꯎꯝ ꯐꯤꯕꯨꯗꯤ ꯃꯈꯜ ꯃꯌꯥꯝ ꯂꯩꯕꯅꯦꯕꯀꯣ ꯐꯤ ꯐꯤꯗꯨꯗꯤ ꯃꯥꯈ ꯄꯣꯟꯕꯅꯦꯕ ꯑꯗꯣ ꯍꯧꯖꯤꯛ ꯌꯥꯝ ꯀꯟꯅ ꯐꯖꯔꯤꯁꯦ ꯕꯤꯖꯤꯌꯥꯒꯤꯗꯣ ꯑꯗꯨ ꯐꯖꯩ ꯑꯩꯈꯣꯏꯒꯤ ꯊꯧꯕꯥꯜ ꯕꯖꯥꯔ ꯑꯗꯨꯝ ꯃꯍꯟ ꯁꯅꯥꯁꯥꯕ ꯃꯌꯥꯝ ꯂꯩꯕꯗꯣ ꯄꯠ
ꯑꯩ ꯃꯨꯟꯅꯁꯨ ꯌꯦ ꯃꯨꯟꯅꯁꯨ ꯌꯦꯡꯉꯝꯗ꯭ꯔꯦꯕ ꯉꯥ ꯌꯣꯟꯐꯝꯗꯨꯒꯤꯅꯦ ꯀꯩꯅꯣꯔꯣꯝꯗ ꯁꯨꯝ ꯃꯃꯥꯡꯂꯣꯝꯗ ꯆꯠꯈꯠꯂꯒ ꯗꯨꯀꯥꯟ ꯈꯥꯔ ꯄꯔꯦꯡ ꯂꯩꯕꯗꯣ
ꯎꯝ ꯑꯗꯨꯗꯤ ꯏꯁꯦ ꯀꯩꯅꯣ ꯑꯣꯏꯗꯧꯃ ꯕꯤꯖꯤꯌꯥ ꯕꯤ ꯑꯗꯥꯏ ꯕꯤꯖꯤꯌꯥ ꯃꯅꯥꯛꯇꯗꯤ ꯃꯥ ꯅꯠꯇꯅ ꯀꯅꯥꯝꯇ ꯂꯩꯇꯦ ꯑꯥ ꯃꯅꯨꯡ ꯆꯪꯁꯤꯜꯂꯒꯕꯨꯗꯤ ꯑꯃꯕꯨꯗꯤ ꯂꯩ ꯂꯩꯕꯅꯦꯕꯀꯣ ꯑꯗꯨꯒ ꯕꯖꯥꯔꯗꯨꯒꯤ ꯄꯔꯦꯡꯒꯤꯗꯣ ꯉꯥꯌꯣꯟꯕꯝ
ꯉꯥ ꯑ ꯉꯥ ꯌꯣꯟꯐꯝ ꯄꯔꯦꯡꯗꯨꯗꯩ ꯂꯩ ꯊꯣꯛꯂꯛꯑꯒ ꯀꯩꯅꯣꯒꯨꯝꯕ ꯍꯣꯇꯦꯜꯒꯨꯝꯕ
ꯑꯣ ꯑꯗꯨꯗꯤ ꯑꯁꯣꯝꯅꯥꯀꯟ ꯑꯋꯥꯡ ꯂꯩꯀꯥꯏꯔꯣꯝꯗ ꯆꯠꯄ ꯂꯝꯕꯤꯗ ꯑꯣꯏꯔꯝꯃꯅꯤ
ꯑꯥ ꯑꯥ
ꯎꯝ ꯑꯗꯣ ꯑꯗꯨꯗꯤ ꯈꯪꯗꯦ ꯑꯗꯨ ꯑꯗꯥꯏ ꯖꯒꯥꯗꯨꯗꯤ ꯏꯇꯥ ꯇꯥꯗꯦꯕꯀꯣ ꯑꯗꯨꯒ ꯊꯧꯕꯥꯥꯟꯒꯤ ꯐꯦꯁꯟ ꯀ꯭ꯋꯤꯟꯗꯣ ꯈꯪꯕ꯭ꯔꯥ ꯏꯆꯦ
ꯑꯥ
ꯑꯥ ꯑꯗꯨꯃ ꯑꯗꯨꯝ ꯐꯖꯅ ꯇꯨꯏꯌꯦ ꯑꯗꯨꯝ ꯐꯖꯩꯌꯦꯕꯀꯣ
ꯀ꯭ꯋꯤꯟꯗꯣ
ꯐꯦꯁꯟ ꯀ꯭ꯋꯤꯟꯁꯦ ꯑꯗꯨ ꯏꯆꯦꯒꯤ ꯐꯤ ꯐꯤꯒꯤ ꯃꯈꯥ ꯄꯣꯜꯂꯦ ꯍꯥꯏꯕꯗꯤ ꯎꯝ ꯐꯤꯗꯨꯅ ꯏꯆꯝ ꯆꯝꯕ ꯐꯤ ꯀꯣꯇꯟꯒꯨꯝꯕ ꯆꯝ ꯆꯨꯝꯅ ꯏꯆꯝ ꯆꯝꯕ ꯑꯣꯏꯔꯒꯗꯤ ꯍꯣꯡꯉꯦ ꯑꯗꯨꯗꯨꯒ ꯃꯣꯏꯒꯤ ꯕ꯭ꯂꯥꯎꯁꯇ ꯑꯣꯏꯔꯒꯁꯨ ꯃꯈꯜ ꯃꯈꯜ ꯃꯥ ꯈꯜ ꯃꯌꯥꯝ ꯂꯩꯗꯅꯀꯣ ꯐꯤꯁꯤꯅ ꯅꯨꯡꯉꯥꯏꯕ ꯕ ꯈꯣꯠꯄ ꯑꯗꯨꯝꯕ ꯑꯣꯏꯔꯒꯗꯤ ꯇꯥꯡꯉꯦ ꯑꯗꯨꯒ ꯐꯦꯁꯟ ꯀ꯭ꯋꯤꯟꯗꯤ ꯐꯗꯤ ꯐꯖꯩ ꯑꯩ ꯆꯪꯉꯨꯔꯦꯕꯀꯣ ꯂꯩꯕꯨꯗꯤ ꯂꯩꯔꯛꯇ꯭ꯔꯦ ꯑꯩꯅ ꯄꯥꯝꯁꯤꯜꯂꯇ ꯎꯝ ꯆꯠꯄ ꯆꯠꯄꯗꯨꯗ ꯑꯗ ꯌꯦꯡꯉꯛꯀꯦ ꯂꯩ ꯗ꯭ꯔꯃꯛꯁꯨ ꯌꯦꯡꯗꯗꯤ ꯌꯦꯡꯒꯦ ꯆꯪꯉ ꯌꯦꯡꯕꯗꯨꯗ ꯑꯗꯨꯝ ꯐꯖꯍꯧꯋꯦꯕ
ꯇꯥꯗꯁꯨ ꯌꯥꯝ ꯊꯥꯒꯠꯂꯦ ꯃꯣꯏꯒꯤꯗꯣ
ꯎꯝ ꯑꯗꯨꯝ ꯐꯖꯕꯅꯦ ꯑꯗꯨꯒ ꯍꯧꯖꯤꯛꯀꯤ ꯑꯩꯅ ꯍꯥꯏꯕ ꯑꯩꯈꯣꯏ ꯊꯧꯕꯥꯜ ꯕꯖꯥꯔ ꯒꯤ ꯉꯥꯏꯌꯣꯟꯕꯝ ꯄꯔꯦꯡꯒꯤꯗꯣ ꯑꯗ ꯏꯆꯦ ꯑꯩꯈꯣꯏ ꯆꯦ ꯊꯣꯏꯁꯨ ꯈꯪꯕꯅꯤ ꯕꯤꯖꯤꯌꯥꯅ ꯑꯩꯈꯣꯏ ꯆꯦꯊꯣꯢ ꯅꯣꯢ ꯅꯗꯤ ꯍꯟꯅꯤ ꯍꯟꯅꯤꯗꯤ ꯃꯣꯏ ꯅꯍꯥꯟꯋꯥꯏ ꯂꯥꯏꯔꯤꯛ ꯇꯝꯃꯤꯟꯅꯔꯒꯁꯨ ꯀ꯭ꯂꯥꯁ ꯍꯦꯜꯂꯛꯄꯗꯣ ꯍꯦꯜꯂꯛꯄꯅꯦꯕ ꯕꯤ ꯏꯆꯦꯍꯣꯢꯅ ꯑꯗꯣ ꯃꯥ ꯐꯤꯁꯨ ꯑꯗꯨꯝ ꯐꯖꯩꯌꯦꯕ ꯇꯨꯕ ꯈꯣꯠꯄꯁꯦ ꯑꯗꯨꯒ ꯐꯤꯒꯤꯕꯨꯗꯤ ꯃ ꯈꯥ ꯄꯣꯂꯦ ꯈꯤꯇꯪ ꯇꯥꯡꯕ ꯍꯣꯡꯕ ꯍꯥꯏꯗꯤ ꯐꯤꯗꯥ ꯐꯤꯗꯥꯅ ꯄꯨꯔꯦ
ꯍꯥꯏꯅꯕꯗ ꯑꯗꯨꯒꯤ ꯑꯥꯂꯁꯀꯥꯗꯨꯗꯤ ꯀꯩꯅꯣ ꯇꯧꯋꯤ ꯍꯥꯏ ꯃꯤꯇꯔꯗ ꯍꯥꯏꯕ꯭ꯔꯣ ꯀꯩꯅꯣ ꯂꯨꯄꯥ ꯀꯩꯅꯣꯗ ꯄꯤ ꯍꯥꯏ ꯆꯥꯃ ꯌꯥꯡꯈꯩ ꯍꯥꯏꯕ꯭ꯔꯥ ꯆꯍꯨ ꯍꯨꯝ ꯍꯥꯏꯕ꯭ꯔꯣ
ꯑꯗꯨ ꯇꯥꯡꯉꯦꯍꯦ ꯃꯤꯇꯔꯗꯨꯝꯗ ꯄꯤꯔꯛꯑꯗꯤ
ꯄꯤ ꯍꯥꯏꯒꯨꯝ ꯇꯧꯕꯅꯤ
ꯎꯝ ꯇꯔꯗꯕꯨꯗꯤ ꯆꯠꯄꯅꯤ ꯃꯤꯇꯔ ꯑꯗꯨ ꯂꯧꯕ ꯑꯗꯥ ꯂꯧꯕꯅꯕꯨꯗꯤ ꯂꯩꯕꯅꯦ ꯑꯗꯣ ꯇꯥꯡꯗꯤ ꯇꯥꯡꯉꯦ ꯍꯥꯏꯕ
ꯇꯥꯉꯦ ꯑꯁ ꯈꯪꯗꯦ ꯑꯩꯗꯤ ꯂꯨꯄꯥ ꯆꯇ꯭ꯔꯨꯛ ꯎꯝ ꯐꯤꯗꯨꯗꯤ ꯈꯔ ꯑꯗꯨꯝ ꯁꯣꯞ ꯃꯣꯜꯂꯦ ꯑꯩꯅ ꯂꯨꯄꯥ ꯆꯥꯇ꯭ꯔꯨꯛ ꯆꯥꯇ꯭ꯔꯦꯠꯀꯨꯝꯕ ꯑꯣꯏ ꯗ꯭ꯔꯅ ꯇꯨꯒꯦꯅ ꯆꯪꯉꯨꯔꯕ ꯑꯗꯨꯒꯗꯤ ꯍꯥꯏꯔꯨꯔꯕꯅꯤꯅ ꯃꯤ ꯀꯃꯥꯏꯅ ꯅꯥꯞ ꯀꯩꯀꯥ ꯂꯧ ꯂꯣꯏꯔꯒ ꯄꯩꯁꯥꯗꯣ ꯍꯥꯏꯔꯛꯄꯗꯣ ꯄꯩꯁꯥꯗꯨꯁꯨ ꯍꯥꯟꯅ ꯍꯪꯍꯧꯗ꯭ꯔꯕ ꯍꯥꯏꯇꯥꯔꯦ
ꯎꯝ
ꯑꯥ ꯀꯃꯥꯏꯅ ꯇꯣꯛꯑꯒꯦ ꯑꯃꯨꯛ ꯍꯥꯏꯅꯤ ꯑꯗꯨꯝ ꯑꯣꯏꯖꯔꯁꯅꯨ ꯍꯥꯏꯔꯨꯔꯕꯅꯤꯅ
ꯑꯣ ꯍꯣ ꯍꯣꯏ ꯍꯌꯦꯡ ꯀꯨꯟ ꯍꯧꯖꯤꯛ ꯈꯪꯅꯔꯤꯕ ꯈꯪꯅꯕ ꯃꯤ ꯅꯠꯇ꯭ꯔꯣ ꯏꯆꯦꯒꯤ
ꯑꯩꯒꯗꯤ ꯄꯨꯔꯥ ꯗꯥꯏꯔꯦꯛ ꯈꯪꯅꯕ ꯅꯠꯇꯕ ꯑꯩꯈꯣꯏ ꯑꯁꯤꯗ ꯂꯩꯃꯤꯟꯅꯕ ꯑꯉꯥꯡ ꯑꯃꯒꯤ ꯃꯣꯏ ꯃꯅꯝꯃ ꯁꯤꯡꯅꯦ ꯍꯥꯏꯌꯦꯕ ꯑꯗ ꯃꯣꯏ ꯈꯪꯅꯕꯗꯨꯗ ꯑꯁ ꯑꯩꯒꯤꯁꯨ ꯇꯨꯒꯦꯅ ꯃꯣꯏ ꯇꯨꯅꯕꯗꯨꯗ
ꯎ
ꯇꯨꯁꯤꯜꯂꯝꯕ
ꯍꯣ ꯍꯟꯗꯛꯀꯤꯗꯤ ꯇꯨꯔꯨꯔꯃꯤꯅ ꯍꯦꯛ ꯀꯩꯅꯣ ꯇꯧꯕꯗꯣ ꯍꯥꯏꯕꯗꯤ ꯃꯤꯒꯤꯁꯨ ꯍꯌꯦꯡ ꯃꯇꯨꯡ ꯑꯩꯈꯣꯏꯅ ꯀꯩꯅꯣꯝ ꯀꯩꯅꯣꯝ ꯇꯨꯅꯤꯡꯕ ꯈꯣꯠꯅꯤꯡꯕ ꯑꯃ ꯂꯥꯛꯑꯀꯥꯟꯗ ꯑꯦ ꯃꯥꯗꯤ ꯁꯨꯃꯥꯏꯅ ꯇꯧꯋꯦ ꯇꯧꯗꯕꯅꯤꯅ ꯑꯗꯨꯕꯁꯨ ꯂꯩꯕꯅꯤꯅ
ꯑꯝ
ꯈ ꯇ ꯈꯥꯏꯖ ꯆꯜꯂꯣ ꯃꯇꯨꯡꯗꯗꯤ ꯌꯦ ꯈꯣꯠꯂꯒ ꯇꯧꯔꯣ ꯇꯥꯡꯗꯤ ꯇꯥꯡꯉ